ꯍꯜꯂꯣ
ꯇꯔꯔꯕꯣ
ꯇꯥꯔꯦ ꯇꯥꯔꯦ
ꯑꯣ ꯑꯁꯤ ꯆꯥꯏ
ꯎꯝ
ꯑꯦꯗꯅꯣ
ꯀꯩꯁꯨ ꯇꯧꯗꯦ
ꯎꯝ
ꯁꯨꯝ ꯂꯩꯔꯝꯃꯤꯅꯦ
ꯑꯩꯗꯤ ꯊꯕꯛ ꯆꯠꯀꯦꯅ ꯂꯣꯏꯁꯤꯟꯒꯦ ꯇꯧꯅꯤ
ꯎꯝ ꯑꯩꯁꯨ ꯂꯧꯕꯨꯛꯇ ꯉꯥꯅꯨ ꯃꯆꯤꯟꯖꯥꯛ ꯊꯥꯔꯨꯁꯤꯔꯥ ꯍꯥꯏꯅ ꯈꯜꯂꯝꯃꯦꯕ ꯑꯗ ꯅꯣꯡ ꯃꯔꯛꯁꯤꯗ ꯇꯜꯂꯦꯕ ꯑꯃꯨꯛ ꯅꯣꯡ ꯆꯨꯕꯁꯤꯗ
ꯎꯝ ꯑꯅꯨ ꯀꯝ ꯂꯏꯦꯁꯦ
ꯉꯥꯅꯨ ꯇꯔꯥꯃꯔꯤ ꯂꯩꯔꯦ
ꯎ ꯆꯧꯒ ꯉꯠꯇꯔꯣ
ꯅꯠꯇꯦ ꯃꯆꯥ ꯇꯔꯥꯅꯤꯊꯣꯏ ꯑꯃꯆꯧꯕ ꯃꯄꯥ ꯑꯃꯒ ꯃꯃꯥ ꯑꯃꯒ ꯇꯔꯥꯅꯤꯊꯣꯏ ꯃꯆꯥꯗꯨꯁꯨ ꯐꯅꯝꯗꯤ ꯆꯥꯎꯔꯦ ꯆꯥꯒꯦꯗ ꯍꯥꯏ ꯂꯩꯔꯦ ꯑꯗꯨꯁꯨ
ꯍ ꯑ
ꯍꯟꯗꯛ ꯑꯣꯍꯟꯕꯅꯦ
ꯅꯣꯏ ꯄꯨꯈꯤ ꯉꯥ ꯊꯥꯗꯗꯧꯔꯕꯕꯣ
ꯊꯥꯗꯗ꯭ꯔꯥ
ꯎ
ꯊꯤꯡꯉꯦꯟ ꯊꯤꯡꯉꯦꯟ ꯀꯥꯏꯔꯛꯑꯗꯤ ꯄꯨꯂꯞ ꯄꯨꯜꯂꯞ ꯆꯠꯂ ꯑꯩ ꯃꯄꯥꯗꯨꯗ ꯀꯥꯏꯔꯛꯑꯦꯍꯦ ꯀꯩꯅꯣ ꯇꯧꯕꯗꯣ ꯑ ꯍꯀꯨꯝꯁꯨ ꯂꯣꯏ ꯆꯠꯈ꯭ꯔꯦꯅꯅꯦ ꯉꯥꯗꯣ
ꯎ
ꯑꯗꯣ ꯀꯨꯝꯁꯤꯁꯨ ꯀꯥꯏꯅꯤ ꯍꯥꯏꯅꯤꯅ ꯏꯟꯊꯤ ꯃꯥꯏ ꯁꯦꯝꯍꯧꯗꯦꯕ ꯑꯩ ꯆꯠ ꯂꯨꯔꯦꯕ ꯊꯤꯡꯉꯟ ꯊꯤꯡꯐꯝꯗꯣ ꯍꯥꯀꯨꯝ ꯀꯥꯏꯐꯝꯗꯣ ꯌꯥꯝꯐꯛ ꯈꯔ ꯉꯥꯛꯁꯜꯂꯒ ꯑꯩꯈꯣꯏꯒꯤ ꯂꯩꯕꯥꯛꯇꯨ ꯈꯔ ꯍꯩꯖꯤꯜꯂꯒ ꯑꯗꯨꯝ ꯕꯣ ꯕꯣꯡ ꯂꯥꯎꯕꯒꯤ ꯐꯤꯕꯝꯗ ꯂꯩꯍꯧꯋꯦꯕ ꯅ ꯌꯥꯝ ꯐꯛꯇꯨꯗꯤ ꯄꯥꯛꯄꯨ ꯄꯥꯛꯊꯍꯧꯔꯦ ꯑꯗꯨꯗ ꯑꯩꯁꯦ ꯉꯥ ꯊꯥꯗꯕꯒ ꯕꯤꯠ ꯂꯩꯇ꯭ꯔꯕ ꯑꯗꯨ ꯃꯩꯇꯩ ꯉꯥꯗꯤ ꯂꯩꯑ ꯉꯥꯔꯪꯒꯨꯝꯕ ꯉꯥꯀꯨꯞꯇꯤ ꯑꯗꯨꯝ ꯂꯩꯑ ꯇꯨꯡꯍꯟꯕꯤꯁꯨ ꯂꯩꯑ
ꯑꯩꯠꯇꯤꯔꯨ ꯄꯁ ꯍꯥꯞ ꯐꯪꯕ ꯄꯣꯠꯅꯤ
ꯑꯗꯨꯗꯤ ꯄꯩꯁꯥ ꯐꯪꯕꯩ ꯌꯣꯟꯕꯩꯗꯤ ꯌꯣꯟꯗ꯭ꯔꯦ ꯑꯩꯈꯣꯏ ꯆꯥꯕꯩꯗꯤ ꯑꯗꯨꯝ ꯐꯌꯦꯕ
ꯎꯝ
ꯑꯃꯨꯛꯇꯪ ꯁꯣꯟꯕꯗ ꯄꯋꯥ ꯑꯥꯃꯥ ꯒꯨꯝꯕ ꯂꯛꯑꯦꯕ
ꯎꯝ ꯎꯝ
ꯑꯗꯨꯒ ꯌꯣꯟꯕꯗꯤ ꯌꯣꯟꯗ꯭ꯔꯦ ꯄꯥꯝꯃꯨꯏꯅ ꯆꯥꯅꯤꯡꯀꯥꯟꯗ ꯏꯟꯊꯥꯔ ꯐꯔ ꯆꯥꯕ ꯃꯩꯇꯩ ꯉꯥꯍꯣꯏ ꯌꯣꯛꯄꯅꯕꯨ ꯐꯔꯦ ꯃꯩꯇꯩ ꯉꯥꯥꯁ ꯇꯥꯡꯅꯩ ꯑꯗꯨꯝ ꯇꯥꯡꯕꯗꯤ
ꯇꯥꯡꯕꯅꯤ ꯑꯗꯨꯝ ꯉꯔꯥꯡꯁꯨ ꯑꯗꯨ ꯇꯥꯡꯕꯅꯤ
ꯎꯝ
ꯑꯗ ꯁꯤꯗ ꯑꯩꯈꯣꯏꯁꯦ ꯌꯣꯟꯕꯗꯤ ꯀꯦꯖꯤꯗ ꯆꯥꯝꯃꯔꯤ ꯆꯥꯝꯃꯔꯤ ꯑꯗꯨꯃꯥꯏꯅ ꯄꯤꯌꯦꯕ ꯑꯗꯣ ꯕꯖꯥꯔꯗꯩ ꯆꯥꯇ꯭ꯔꯨꯛ
ꯀꯐꯤ ꯍꯥꯏ
ꯑꯣꯝ
ꯉꯊꯪ ꯀꯩꯅꯣ ꯇꯧꯕꯗꯣ ꯆꯥꯇ꯭ꯔꯨꯛ ꯆꯥꯇ꯭ꯔꯦꯠꯠꯇꯣ ꯑꯩ ꯄꯤ ꯍꯥꯏꯌꯦ ꯑꯗ ꯑꯩꯈꯣꯏ ꯆꯠꯂ ꯌꯣꯟꯕꯗꯤ ꯌꯣꯟꯗ꯭ꯔꯕꯅꯤꯅ ꯑꯩꯈꯣꯏ ꯆ ꯑ ꯆꯆꯥꯉꯥꯗꯣꯏꯅ ꯑꯗꯨꯝ ꯀꯩꯅꯣ ꯇꯧꯔꯦꯗ
ꯆꯥꯕꯥ ꯋꯇꯅꯕ ꯂꯩꯔꯥ ꯂꯣꯏꯔꯦꯗꯥ ꯌꯣꯟꯕꯩꯗꯤ
ꯍꯣꯏ ꯆꯥꯅꯕ ꯋꯥꯇ ꯃꯤꯉꯣꯟꯗꯒꯤꯩ ꯂꯩꯔꯨꯗ꯭ꯔꯥ ꯂꯣꯏꯔꯦ ꯈꯜꯂꯦ ꯌꯥꯝ ꯇꯜꯂꯦ ꯀꯃꯥꯏꯅ ꯇꯧꯅꯤ ꯉꯥꯅꯨ ꯃꯆꯤꯟꯖꯥꯛ ꯊꯥ ꯆꯠꯄꯁꯦ
ꯅꯣꯡ
ꯂꯩꯔꯛꯇꯨꯁꯨꯅꯦ ꯑꯩꯈꯣꯏꯒꯤ ꯀꯣꯏꯂꯥꯁ ꯊꯥꯗꯕꯒꯤ ꯂꯩꯈꯣꯝ ꯌꯥꯝ ꯊꯣꯛꯑꯦꯕ ꯑꯩꯈꯣꯏꯒꯤ ꯅꯨꯡ ꯍꯥꯞ ꯍꯥꯄꯒ ꯂꯩꯕꯥꯛ ꯑꯉꯥꯡ ꯂꯩꯉꯥꯡ ꯍꯩꯖꯤꯟꯕꯤꯗꯣ ꯑꯥ ꯑꯗꯨ ꯇꯧꯕꯒꯤꯅꯦ
ꯎꯝ
ꯆꯠꯄꯗꯨꯣ ꯌꯥꯝ ꯇꯜꯂꯦꯕ ꯀꯣꯏꯂꯥꯁ ꯊꯥꯒꯗꯤ ꯑꯃꯨꯛꯁꯨ ꯇꯜꯂꯣꯏꯗꯕ ꯑꯗꯩ ꯅꯣꯡꯒ ꯆꯨꯕꯅ ꯁꯦꯡ ꯌꯥꯗꯕꯅꯥ ꯁꯣꯡꯕꯅꯁꯨ ꯉꯛꯑꯦꯕ ꯍꯧꯖꯤꯛꯀꯥꯟꯁꯦ ꯅꯣꯡꯖꯤ ꯄꯤ ꯄꯦ ꯄ ꯄꯦ ꯑꯩꯈꯣꯏꯒꯤ ꯂꯧ ꯄꯥꯟ ꯌꯥꯅꯕꯥ ꯆꯨꯕꯗꯤ ꯅꯠꯇꯕ ꯂꯝꯕꯤ ꯂꯩꯈꯣꯝ ꯊꯣꯛꯅꯕ ꯆꯨꯕ ꯑꯗꯨꯅꯅꯦ
ꯆꯠꯊꯣꯛ ꯆꯠꯁꯤꯟꯁꯦ ꯌꯥꯝ ꯇꯜꯂꯦꯕ
ꯂꯕꯨꯛꯛꯇꯤ ꯀꯌꯥꯝ ꯂꯞꯀꯦ
ꯃꯥꯏꯟ ꯇꯪꯈꯥꯏꯃꯨꯛ ꯂꯥꯞꯄꯦ ꯃꯥꯏꯟ ꯃꯈꯥꯏ ꯃꯨꯛꯀꯤ ꯆꯥꯡ ꯑꯗꯨ ꯑꯁꯝꯕꯤ ꯆꯠꯂꯗꯤ ꯅꯛꯇꯧꯕ ꯍꯣꯏ ꯀꯩ ꯀꯩ ꯂꯝꯖꯥꯎꯔꯣꯝꯗ ꯀꯣꯏꯔꯅ ꯆꯠꯂꯦꯕ ꯃꯤ ꯌꯨꯝꯂꯛ ꯐꯥꯎꯕꯗꯣ ꯅꯨꯡꯉꯥꯏꯇꯦꯅ ꯁꯣꯔꯣꯛ ꯑꯃ ꯀꯣꯏꯔꯒ ꯆꯠꯄꯗꯨꯗ ꯈꯪꯗꯦꯗ ꯄꯨꯟꯁꯤꯁꯤ ꯇꯟꯕ ꯑꯃ ꯌꯥꯎꯋꯦꯗ ꯋꯥꯏꯗ
ꯇꯟꯂꯨꯅꯨ ꯇꯟꯂꯨꯅꯨ
ꯃꯤꯁꯦ ꯂꯣꯏ ꯋꯥꯅ ꯖꯥꯠꯂꯥ ꯑꯩ ꯈꯛꯇꯔ ꯍꯥꯏꯕꯣ
ꯃꯤ ꯍꯧꯖꯤꯛꯀꯥꯟꯗꯤ ꯂꯥꯟ ꯒꯤ ꯇꯝꯅꯤ ꯌꯥꯝ ꯋꯥꯅꯔꯤꯅꯤ
ꯁꯨꯐꯝ ꯅꯣꯝꯐꯝꯁꯨ ꯈꯪꯗꯦ ꯃꯁꯤꯗ ꯇꯟꯕꯥ ꯑꯃ ꯌꯧꯏ ꯍꯤꯡꯗꯧꯕ ꯇꯟꯕ ꯑꯃ ꯌꯥꯎꯁꯜꯂꯛꯑꯦ
ꯂꯩꯇ꯭ꯔꯅꯤꯅ ꯀꯕꯥ ꯅꯨꯡꯕꯥ ꯆꯠꯄꯥ
ꯀꯅꯥꯅꯣ ꯑꯗꯨꯋꯥꯏꯗ ꯂꯣꯛ ꯌꯥꯝ ꯈꯨꯏꯗꯣꯑꯣ
ꯑꯩꯈꯣꯏ ꯏꯅꯥꯎꯄꯤꯅꯦ ꯂꯣꯛꯁꯦ ꯈꯨꯕꯗ ꯈꯨꯕꯗ ꯃꯥꯗꯤ ꯐꯕ ꯌꯥꯗ꯭ꯔꯦ ꯒꯨꯂꯤ ꯃꯌꯥꯝ ꯆꯥꯔꯝꯃꯦ ꯍꯤꯗꯥꯛ ꯃꯌꯥꯝꯁꯨ ꯆꯥꯔꯦ
ꯑꯗꯨ ꯀꯃꯥꯏꯅ ꯇꯧꯏꯖꯥꯠꯅꯣ ꯀꯨꯝꯁꯤꯒꯤ ꯀꯨꯝꯁꯤꯒꯤ ꯂꯥꯏꯆꯠꯇꯤ ꯃꯥꯜꯂꯦ ꯃꯗꯣ ꯃꯤꯖꯨ ꯌꯥꯝ
ꯂꯩꯌꯦ ꯑꯥ ꯊꯕꯛ ꯃꯐꯝꯗꯨꯗ ꯃꯤ ꯑꯅꯥ ꯃꯌꯥꯝ ꯂꯩ
ꯑ ꯃꯤ ꯑꯇꯩꯖꯨ ꯌꯥꯝ ꯐꯨꯅꯩꯌꯦꯕ ꯑꯩꯈꯣꯏ ꯂꯥꯏꯆꯠ ꯇꯧ ꯇꯧꯋꯦꯕ ꯍꯟꯗꯛꯀꯤ ꯂꯣꯛꯁꯦ
ꯍꯣꯏ
ꯍꯤꯗꯥꯛ ꯆꯥꯔꯁꯨ ꯑꯃꯨꯐꯛ ꯐꯅꯗꯦ ꯃꯁꯥ ꯈꯔ ꯁꯣꯟꯕ ꯃꯤꯅꯁꯨ ꯑꯗꯨꯝ ꯍꯦꯟꯕ꯭ꯔꯥ ꯈꯪꯗꯦ ꯏꯁꯤ
ꯍꯦꯜꯂꯤ ꯍꯦꯜꯂꯤ ꯃꯁꯥ ꯈꯔ ꯁꯤꯟꯕ ꯑꯩꯁꯨ ꯅꯥꯒꯦ ꯇꯧꯅꯕꯅꯤ ꯐꯔꯤꯅꯦ
ꯑꯩꯁꯨꯅꯦ ꯑꯗꯨꯕꯨꯗꯤ ꯅꯥꯒꯤ ꯇꯧꯔꯝꯃꯒꯅꯦ ꯑꯗꯨꯝ ꯃꯊꯟꯇ ꯐꯈꯤꯕ ꯍꯦꯟꯖꯟ ꯉꯝꯗꯦꯕ ꯂꯣꯛꯅ
ꯎꯝ
ꯑꯩꯈꯣꯏ ꯆꯥꯛ ꯊꯣꯡꯕꯩ ꯃꯩ ꯌꯥꯏꯕꯕꯁꯤ ꯌꯥꯝ ꯀꯥꯟꯅꯖꯥꯠꯅꯤ
ꯀꯅꯥꯩꯅꯦ
ꯑꯗꯨꯏꯗꯨ ꯑꯗꯨ ꯆꯥꯛꯇꯤ ꯑꯩꯅ ꯑꯌꯥꯝ ꯊꯣꯡꯕꯅꯤꯅꯅꯦ ꯑꯗ ꯗꯨꯝꯃꯤꯠꯇ ꯀꯩꯅꯣ ꯇꯧꯋꯦ ꯂꯣꯛꯁꯨ ꯃꯊꯟꯇ ꯃꯥꯡꯖꯒꯤꯑꯕ ꯏꯖꯤ ꯈꯔ ꯈꯦꯡꯉꯦ ꯑꯩꯅ ꯏꯁꯥꯥꯖꯦ ꯈꯔ ꯐꯅ ꯂꯩꯔꯕ ꯑꯗꯨꯏꯗꯤ
ꯍꯣꯏ ꯑꯩꯖꯨ ꯁꯨꯝ ꯅꯝꯇꯧ ꯅꯝꯇꯧ ꯊꯕꯛ ꯆꯠꯁꯤꯟꯕꯤꯔ ꯐꯥꯔꯦ
ꯎꯝ ꯊꯕꯛꯁꯦ ꯂꯣꯛ ꯈꯥ ꯈꯥ ꯊꯨꯡꯕ ꯍꯧꯔꯦꯅꯅꯦ ꯍꯤꯞꯆꯟꯕ ꯇꯨꯝꯖꯟꯗꯕ ꯑꯗꯨꯏꯗꯤ ꯊꯕꯛꯇ ꯄꯛꯂꯣꯏ ꯅꯣꯝꯖꯜꯂꯕ ꯑꯗ ꯁ꯭ꯋꯥꯏ ꯍꯦꯛꯇ ꯃꯥꯡꯒꯤ ꯑꯩꯗꯤ
ꯑꯗꯨꯗ ꯁꯨꯝ ꯅꯥꯔꯦꯅ ꯁꯨꯝ ꯂꯩꯁꯜꯂꯗꯤꯕ ꯀꯩꯅꯣ ꯇꯧꯋꯦ ꯂꯣꯛꯁꯤꯅ ꯉꯝ ꯗꯅ ꯑꯗꯨꯝ ꯀꯩꯅꯣ ꯇꯧꯋꯦꯕ ꯅꯥꯔꯛꯑꯦꯕ
ꯊꯋꯥ ꯁꯥꯗꯅ ꯑꯈꯣꯏꯒꯤ ꯊꯕꯛꯁꯦ ꯄꯛꯅꯣꯝꯄꯛꯅꯣꯝ ꯅꯣꯝꯖꯜꯂꯒ ꯁꯨꯝ ꯄꯥꯛꯇꯧ ꯇꯧꯁꯜꯂꯦ ꯑꯗꯩ ꯍꯦꯛꯇꯕꯛ ꯂꯣꯛꯄꯛ ꯍꯦꯟꯖꯟ ꯉꯝꯗꯦ
ꯍꯣꯏ ꯑꯗꯨꯒꯗꯤ ꯅꯥꯕꯖꯦ ꯆꯪꯒꯗ꯭ꯔꯥꯅ ꯅꯥꯏ ꯅꯥꯗ꯭ꯔꯣꯕꯅꯦꯅ ꯑꯗꯨꯝ ꯇꯧꯔ ꯂꯩꯕꯖꯦ
ꯎꯝ
ꯁꯤꯡꯖꯨꯛ ꯅꯥꯔꯦ
ꯏꯁꯥ ꯈꯤꯇꯪ ꯅꯨꯡꯉꯥꯏꯇꯕꯗ ꯐꯥꯃꯨꯡꯗ ꯍꯤꯞꯆꯜꯂꯒ ꯁꯨꯝ ꯂꯩꯁꯟꯕꯗꯣ ꯑꯗꯨꯏ ꯐꯠꯇꯦꯗ ꯌꯥꯝꯅ
ꯍꯟꯇꯛꯇꯤ ꯑꯩꯈꯣꯏ ꯁꯥꯏ ꯀꯥꯡ ꯆꯤꯡꯗꯅ ꯃꯥꯜꯂꯦ ꯑ ꯀꯩꯅꯣꯗꯗꯤ ꯃꯌꯥꯏ ꯂꯩꯀꯥꯏ ꯑꯁꯣꯝ ꯃꯈꯥ ꯂꯩꯀꯥꯏ ꯑꯁꯣꯝ ꯕꯥꯃꯣꯟ ꯃꯈꯥ ꯂꯩꯀꯥꯏ ꯕꯥꯃꯣꯟꯗꯗꯤ ꯉꯔꯥꯡ ꯆꯤꯡꯍꯧꯋꯤ
ꯑꯣ ꯑꯣ
ꯑꯩꯅ ꯀꯥꯂꯦꯛ
ꯀꯨꯏꯔꯦꯗ ꯀꯨꯏꯔꯦꯗ ꯑꯋꯥꯡ ꯂꯩꯀꯥꯏꯒꯤꯗꯤ ꯆꯤꯡꯗꯕ
ꯑꯈꯣꯏꯒꯤ ꯑꯍꯟꯗꯣ ꯑꯈꯣꯏꯒꯤ ꯑꯍꯟꯗꯨ ꯍꯦꯛ ꯂꯩꯒꯤꯗꯕꯗꯒꯤ ꯑꯗꯨꯝ ꯆꯤꯡꯒꯤꯗ꯭ꯔꯦ ꯃꯆꯥ ꯃꯁꯨꯁꯤꯡꯅ ꯀꯥꯡꯒꯤ ꯀꯩꯅꯣꯖꯦ ꯂꯥꯏꯒꯤ ꯁꯦꯕꯥꯖꯦ ꯐꯖꯅ ꯇꯧꯕꯤꯗ꯭ꯔꯦꯕ
ꯃꯥ ꯃꯥ ꯊꯣꯛꯄꯗꯨꯝ ꯄꯩꯂꯩ ꯂꯩꯅꯩ ꯃꯆꯥ ꯅꯨꯄꯥꯗꯤ ꯐꯅꯌꯥꯝ ꯌꯥꯝꯃꯤꯅꯦ ꯕꯥꯃꯣꯟꯒꯤ ꯑꯗꯨ ꯆꯤꯡꯕꯗ ꯁꯦꯕꯥꯁꯦ ꯅꯤꯡꯊꯤꯉꯥꯏꯅ ꯇꯧꯗꯦ ꯃꯣꯏꯁꯨ ꯇꯜꯂꯛꯑꯕ꯭ꯔꯥ ꯈꯪꯗꯦ ꯍꯅꯨꯕꯗꯨꯒ ꯍꯅꯨꯕꯤꯗꯨꯒ ꯂꯩꯔꯤꯉꯩꯗꯗꯤ ꯃꯣꯏ ꯀꯥꯡ ꯆꯨꯏꯇꯦꯞ ꯆꯣꯡꯕ ꯀꯥꯡ ꯆꯣꯡꯕ ꯀꯩꯗꯣ ꯑꯃꯐꯧ ꯆꯤꯠꯊꯗꯅ ꯑꯗꯨꯝ ꯇꯧꯋꯦꯕ ꯂꯥꯏꯒꯤ ꯊꯧꯔꯝꯗꯣ ꯑꯗꯣ ꯍꯧꯖꯤꯛ ꯇꯧꯅꯗ꯭ꯔꯦ ꯇꯟꯅꯔꯛꯑꯕꯔ ꯈꯪꯗꯦ ꯑꯗꯩ ꯂꯥꯏꯗ ꯄꯣꯠ ꯆꯩ ꯀꯠꯄꯒꯤ ꯆꯥꯡꯁꯤꯁꯨ ꯌꯥꯝ ꯀꯠꯅꯗ꯭ꯔꯕꯖꯥꯠꯅꯤ ꯍꯧꯖꯤꯛ ꯑꯗꯨ ꯌꯥꯝ ꯐꯪꯅꯗꯕꯅꯤꯅ
ꯊꯥꯏꯅꯗꯤ ꯐꯧ ꯐꯧ ꯒꯁꯦ ꯃꯌꯥꯝ ꯃꯌꯥꯝ ꯀꯠꯂꯦ ꯍꯥꯏꯕ ꯊꯣꯡꯒꯥꯡ ꯈꯨꯗꯤꯡꯒꯤ
ꯃꯐꯝ ꯈꯔꯗꯗꯤ ꯑꯗꯨꯝ ꯇꯧꯔꯝꯗꯣꯏꯅꯦ ꯑꯗꯣ ꯑꯈꯣꯏ ꯁꯋꯥꯏꯗ ꯇꯧꯗꯕꯩ ꯋꯥꯅꯦ
ꯐꯧꯕꯁꯦ ꯊꯨꯝꯃꯣꯛ ꯑꯆꯣꯟ ꯑꯆꯣꯟꯕ ꯇꯧꯔ ꯀꯠꯂꯒꯅꯦ ꯐꯧ ꯕꯣꯔꯥ ꯃꯉꯥ ꯇꯔꯨꯛ ꯊꯣꯛꯑ ꯇꯔꯥꯃꯨꯛꯇꯤ ꯑꯗꯨꯝ ꯐꯪꯕꯖꯥꯠꯅꯦꯕ ꯑꯗꯨꯅ ꯍꯧꯖꯤꯛꯇꯤ ꯆꯦꯡ ꯆꯥꯛꯀ ꯇꯥꯡꯕꯖꯤ ꯇꯟꯗꯅ ꯐꯧ ꯆꯦꯡꯒ ꯇꯥꯡꯕꯖꯤ ꯀꯠꯅꯗ꯭ꯔꯕ ꯈꯪꯗꯦ
ꯃꯤ ꯈꯔꯗꯤ ꯀꯜꯂꯤꯌꯦ ꯑꯗꯨꯕꯨ ꯍꯧꯖꯤꯛꯁꯤ ꯀꯟꯗꯦ ꯑꯗꯨꯒ ꯅꯝꯕ꯭ꯔꯗꯤ ꯀꯠꯇ ꯉ
ꯎꯝ
ꯃ ꯌ ꯊꯥꯕꯗꯤ ꯆꯤꯡꯊꯣ ꯍꯥꯜꯂꯣ
ꯇꯥꯏꯌꯦ
ꯑꯣ ꯑꯩꯗꯤ ꯊꯝꯈꯔꯕꯣꯏꯅꯤꯡꯉꯤ
ꯎꯝ ꯍꯣꯏ ꯑꯩ ꯇꯨꯃꯤꯅꯥ ꯁꯨꯝ ꯂꯩꯕ
ꯑꯣ
ꯋꯥꯈꯜ ꯑꯃ ꯁꯨꯝ ꯈꯜꯂ ꯂꯩꯕ ꯑꯗꯨꯗ
ꯑꯣ ꯅꯪ ꯊꯕꯛ ꯆꯠꯇꯣꯏꯗꯤ ꯂꯣꯏꯁꯟꯖꯔꯣ ꯂꯣꯏꯁꯟꯖꯔꯣ
ꯋꯥꯠꯂꯤꯌꯦ
ꯋꯥꯠꯂꯤꯌꯦ
ꯎꯝ ꯅꯣꯏ ꯑꯋꯥꯏꯗ ꯌꯥꯝ ꯂꯥꯡꯕ ꯃꯥꯜꯂꯤ
ꯑꯥꯎ ꯁꯤꯗ ꯍꯨꯏꯅꯥꯎ ꯆꯥꯛ ꯄꯤꯖꯟꯦꯅ ꯇꯧꯔꯤ ꯍꯧꯗꯣꯡꯒ ꯉꯥ ꯂꯩꯇ꯭ꯔꯦꯅ ꯁꯪꯒꯣꯝꯒ ꯂꯩꯔꯨꯔ ꯁꯪꯒꯣꯝ ꯇꯣꯠꯇꯧ ꯍꯣꯠꯅꯔꯤ ꯈꯔ ꯀꯣꯡ ꯒꯥꯡ ꯀꯣꯡ ꯒꯥꯡ ꯇꯧꯔꯝꯅꯤ
ꯃꯩ ꯂꯥꯛꯇ ꯃꯥꯜꯂꯦ ꯃꯩ ꯂꯥꯛꯇꯦ ꯈꯣꯏꯔꯣꯝꯒꯤ ꯅꯣꯏ ꯂꯥꯛꯇꯣ
ꯂꯥꯛꯇꯦꯗ ꯑꯩꯈꯣꯏꯁꯨ
ꯎꯝ ꯅꯣꯡ ꯆꯨꯔꯗꯤ ꯃꯩ ꯍꯦꯛꯇ ꯃꯨꯠꯄꯤꯁꯤ ꯇꯥꯎꯋꯦ
ꯑꯗꯨꯅꯦ ꯅꯨꯡꯁꯤꯠ ꯁꯤꯜꯂꯀꯥꯟ ꯃꯨꯠꯄ ꯑꯣꯏꯗꯤ ꯐꯕ ꯑꯗꯨꯅ ꯅꯣꯡ ꯈꯤꯇꯪ ꯍꯦꯛ ꯃꯪꯉꯛꯄꯒ ꯑꯗꯨꯝ ꯃꯨꯊꯠꯈꯔꯕꯅꯦ ꯃꯣꯏ
ꯑ
ꯆꯨꯕꯒ ꯅꯠꯇꯦ ꯃꯪꯕꯗꯨꯗ ꯃꯨꯠꯂꯝꯃꯦ
ꯑꯗꯨꯕꯨꯗꯤ ꯅꯣꯡ ꯅꯨꯡꯁꯤꯠꯇꯧꯔꯗꯤ ꯇꯔꯥ ꯀꯩꯀꯩ ꯇꯠꯂꯒ ꯃꯤ ꯆꯤꯟꯕ ꯌꯥꯎꯅꯅꯤꯅꯦ ꯁꯣꯛꯄ ꯌꯥꯎꯅꯅꯤ ꯇ ꯇꯔꯥ ꯇꯠꯂꯗꯤ
ꯑꯗꯣ ꯍꯧꯖꯤꯛ ꯅꯨꯡꯁꯤꯠ ꯃꯇꯝꯗꯤ ꯅꯠꯇꯦꯗꯅ ꯅꯣꯡ ꯈꯖꯤꯛ ꯈꯖꯤꯛ ꯆꯨꯕ ꯋꯥꯅꯦ ꯑꯗꯨ ꯃꯩ ꯂꯥꯛꯑꯁꯨ ꯀꯩꯁꯨ ꯀꯥꯏꯗꯦꯕ ꯊꯥꯔ
ꯉꯔꯥꯡ ꯁꯣꯏꯁꯦꯟ ꯁꯥꯔꯚꯤꯁ ꯇꯧꯈ꯭ꯔꯝꯅꯤ ꯉꯁꯤꯗꯤ ꯈꯔ ꯅꯥꯜꯂꯝꯃꯅꯤ ꯊꯕꯛ ꯃꯐꯝ
ꯎꯝ ꯃꯤ ꯃꯌꯥꯝ ꯇꯧꯕꯅꯤꯅ ꯊꯨ ꯊꯨꯟ ꯃꯣꯠꯂꯝꯅꯤꯌꯦ
ꯍꯣꯏ ꯃꯣꯠꯂꯦ ꯑꯗꯨꯕꯨꯗꯤ
ꯑꯗꯨꯗꯤ ꯅꯨꯃꯤꯠ ꯀꯌꯥꯅꯤ ꯀꯌꯥꯅꯤ ꯂꯩꯔ ꯁꯦꯡꯉꯦ
ꯑꯗꯣ ꯅꯨꯡꯇꯤꯕꯨꯗꯤ ꯋꯥꯏ ꯋꯥꯏ ꯁꯤꯠꯄ ꯈꯣꯠꯄꯁꯨ ꯇꯧꯋꯦꯕ